ꯍꯂꯣ
ꯍꯣꯏ ꯇ ꯑꯀꯣꯅꯥ
ꯑ ꯇꯥꯏꯌꯦ ꯇꯥꯏꯌꯦ
ꯑꯥ ꯒꯨꯗ ꯃꯣꯔꯅꯤꯡ ꯍꯧꯖꯤꯛꯇ ꯑꯩꯈꯣꯏ ꯋꯥꯆꯦꯞꯇꯁꯨ ꯀꯣꯜ ꯇꯧꯋꯤꯅꯀꯣ
ꯍꯣꯏ
ꯑ ꯑ ꯅꯪꯒꯤ ꯃꯤꯡꯗꯣ ꯇꯣꯉꯥꯟꯕ ꯑꯁꯤꯗ
ꯑꯣ ꯍꯣꯏ ꯍꯣꯏ ꯍ ꯎꯝ ꯀꯔꯤ ꯇꯧꯔꯝꯕꯅꯣ
ꯑ ꯍꯧꯖꯤꯛꯇꯤ ꯑꯗꯨꯝ ꯆꯥꯛ ꯆꯥꯕ ꯉꯥꯏꯔꯤꯌꯦ ꯆꯥꯛꯆꯥꯒꯦꯅꯥ
ꯑꯣ ꯀꯔꯤ ꯃꯊꯦꯜ ꯀꯔꯤ ꯑꯍꯥꯎꯕ ꯊꯣꯡꯉꯦ ꯉꯁꯤꯗꯤ
ꯉꯁꯤꯗꯤ ꯑꯍꯧꯕ ꯏꯟꯁꯥꯡꯗꯤ ꯂꯩꯇꯦꯗ ꯗꯥꯎ ꯊꯣꯡꯕꯤꯌꯦ ꯑꯉꯥꯡ ꯀꯅ ꯅ ꯌꯥꯝ ꯆꯥꯅꯤꯡꯕꯒꯤ ꯀꯣ ꯏꯆꯦꯈꯣꯏꯒꯤ ꯑꯉꯥꯡ ꯑꯩꯒꯤ ꯏꯌꯥꯝꯕ ꯑꯩꯈꯣꯏꯒꯤ ꯑꯉꯥꯡꯅ ꯑꯗꯥꯎ ꯆꯥꯅꯤꯡꯕꯒꯤ ꯎ ꯊꯣꯡꯕ ꯃꯥꯂꯦ
ꯗꯥꯜꯁꯦ ꯑꯉꯥꯡꯁꯤꯡꯒꯤꯗꯤ ꯌꯥꯝ ꯀꯥꯟꯅꯕ ꯃꯥꯜꯜꯂꯤꯦ ꯃꯣꯏꯁꯦ ꯈꯔ ꯍꯛꯆꯥꯡ ꯐꯍꯟꯕꯗꯗꯤꯀꯣ
ꯎꯝ
ꯐꯖꯅ ꯊꯣꯡꯗꯤ ꯍꯥꯎꯗꯤ ꯍꯥꯎꯕꯅꯦ ꯗꯥꯜꯁꯦ
ꯑꯥ ꯉꯁꯤꯒꯤ ꯍꯧꯥꯎꯗꯤ ꯍꯧꯔꯝꯃꯤꯅꯤ ꯍꯣꯏ
ꯏꯁꯥꯅ ꯊꯣꯡꯉꯔꯥ
ꯍꯣꯏꯣꯏ ꯑꯩ ꯉꯁꯤꯗꯤ ꯊꯣꯡꯉꯦ ꯑꯁ ꯏꯆꯦ ꯈꯣꯏꯅ ꯑꯗꯨꯝ ꯊꯣꯡꯕ ꯑꯩ ꯍꯧꯒꯠꯄ ꯉꯝꯗꯕꯒꯤ ꯑꯗꯨ ꯉꯁꯤ ꯉꯥꯛꯇ ꯑꯩ ꯍꯧꯒꯠꯂꯒ ꯊꯣꯡꯕꯤꯅꯤ
ꯊꯕꯛ ꯌꯥꯝ ꯀꯟ ꯊꯕꯛ ꯌꯥꯝ ꯀꯟꯕ ꯃꯥꯜꯂꯦꯀꯣ
ꯀꯟꯗꯦꯗ ꯑꯗꯨ ꯑꯣꯏꯔꯁꯨꯀꯣ ꯑꯁꯤ ꯎꯝ ꯑꯩꯈꯣꯏ ꯋꯥꯔꯤ ꯁꯥꯕꯗꯣ ꯋꯥꯔꯤ ꯁꯥꯕ ꯋꯥꯔꯤ ꯁꯥꯕ ꯏꯁꯇꯥꯔꯠ ꯇꯧꯔꯒ ꯀꯣ ꯅꯨꯡꯗꯥꯡ ꯄꯨꯡ ꯅꯥꯏꯟ ꯇꯦꯟꯒꯨꯝꯕꯗꯁꯨ ꯍꯣꯂꯤ ꯌꯥꯝ ꯁꯥꯕꯗꯨ ꯅꯨꯡꯉꯥꯏꯕ ꯃꯤꯁꯨ ꯌꯥꯝ ꯂꯩꯕ
ꯅꯪꯁꯨ ꯄꯥꯕ꯭ꯂꯤꯛ ꯏꯁꯄꯤꯀꯤꯡ ꯍꯥꯏꯇꯥꯔꯦꯅꯦ ꯌꯥꯝ ꯍꯩꯕ ꯃꯥꯜꯂꯦ ꯑꯗꯨꯗꯤꯀꯣ ꯍꯥꯏꯗꯤ
ꯑꯁ ꯍꯥꯏꯥꯏꯇ ꯍꯦ
ꯑꯦꯡꯀꯔꯒꯨꯝꯕꯁꯨ ꯑꯣꯏꯌꯧꯅ ꯑꯗꯨꯗꯤ ꯄ꯭ꯔꯣꯒ꯭ꯔꯥꯝꯒꯨꯝꯕ ꯑꯩꯈꯣꯏ ꯑꯦꯅꯤ ꯊꯧꯔꯝ ꯂꯩꯕ ꯀꯥꯟꯗꯀꯣ ꯄꯕ꯭ꯂꯤꯛꯇ ꯂꯩꯗꯨꯅ ꯃꯌꯥꯝꯒꯤ ꯂꯩꯗꯅꯀꯣ ꯄꯨꯟꯕ ꯃꯐꯝ ꯃꯐꯝꯗ ꯅꯪ ꯁꯛꯄ ꯉꯥꯡꯕꯁꯦ ꯌꯥꯝ ꯍꯩꯔꯝꯒꯗꯧ ꯃꯥꯜꯂꯦ ꯑꯗꯨꯗꯤ
ꯑꯁ ꯍꯥꯏꯩꯇꯦꯗ ꯑꯗꯨꯝ ꯆꯔꯆꯀꯨꯝꯕꯗꯨꯁꯨ ꯑꯗꯨꯝ ꯇꯥꯎꯗꯤ ꯇꯥꯎꯋꯦ ꯑꯗꯨ ꯐꯪꯁꯟ ꯑꯆꯧ ꯆꯥꯎꯧꯕꯗꯤ ꯇꯧꯗ꯭ꯔꯤꯌꯦꯗ ꯍꯧꯖꯤꯛ ꯐꯥꯎꯗꯤ
ꯑꯥ ꯇꯥꯛꯑꯣ ꯅꯪ ꯍꯩꯒꯗꯧ ꯃꯥꯜꯂꯦ ꯅꯪ ꯍꯥꯏꯗꯤꯀꯣ
ꯑꯁ ꯅꯪ ꯍꯧꯖꯤꯛꯇ ꯍꯦꯛ ꯀꯣꯜ ꯇꯧꯔꯒ ꯑꯗꯨꯝ ꯍꯥꯏꯕꯗꯨꯣ ꯌꯥꯔꯣꯏꯍꯦ ꯅꯪ ꯈꯪ꯭ꯔꯤ
ꯍꯣꯏ ꯑꯗꯨꯕꯨꯗꯤ ꯆꯨꯝꯃꯦꯀꯣ ꯑꯗꯣ ꯍꯣꯏ ꯑꯩꯅ ꯁꯁꯨꯝ ꯅꯪꯅ ꯍꯥꯏꯕꯗꯨꯗꯀꯣ ꯍꯥꯏꯗꯤ ꯀꯅꯥꯒꯨꯝꯕ ꯈꯔꯗꯤ ꯑꯗꯨꯝ ꯄꯥꯡꯊꯣꯛꯄ ꯍꯩꯇꯕꯁꯨ ꯂꯩꯗꯅꯀꯣ ꯑꯗꯣ ꯉꯁꯤ ꯀꯔꯤ ꯄ꯭ꯂꯥꯟ ꯂꯩꯕ ꯉꯁꯤꯁꯦ ꯀꯔꯤ
ꯑ ꯉꯁꯤꯀꯣ ꯑꯩꯈꯣꯏ ꯑ ꯉꯁꯤꯗꯤ ꯌꯨꯝꯗ ꯂꯩꯒꯅꯤ ꯑ ꯀꯔꯤꯁꯨ ꯇꯧꯔꯣꯏ ꯉꯁꯤꯗꯤ ꯐ꯭ꯔꯤꯗ ꯂꯩ ꯍꯧꯖꯤꯛꯀꯥꯟꯗꯤ ꯀꯣ ꯑꯗꯨꯒ ꯉꯔꯥꯡꯗꯣ ꯑꯩꯈꯣꯏꯅ ꯍꯣꯁꯄꯤꯇꯥꯜ ꯒꯣꯔꯔꯃꯦꯟ ꯍꯣꯁꯄꯤꯇꯥꯜ ꯑꯃꯗ ꯆꯠꯂꯦ ꯆꯜꯂꯒ ꯑꯩꯒꯤ ꯏꯆꯦꯒꯤ ꯀꯔꯤꯅꯣ ꯏꯆꯦꯒ ꯑꯩꯈꯣꯏ ꯑꯪꯀꯒ ꯑꯗꯨꯒ ꯃꯥꯒꯤ ꯃꯆꯥ ꯐꯥꯏꯚ ꯌꯔꯁ ꯁꯨꯕ ꯑꯗꯨꯗ ꯍꯤꯗꯥꯛ ꯀꯞꯄ ꯚꯦꯛꯁꯤꯅꯦꯁꯟꯗꯣ ꯑꯗꯨ ꯂꯧꯕ ꯆꯠꯄ ꯑꯗꯨ ꯀꯥꯞꯄ꯭ꯔꯒ ꯃꯁꯦ
ꯎꯝ
ꯚꯦꯛꯁꯤꯅꯦꯁꯟꯁꯤꯅ ꯂꯧꯈ꯭ꯔꯦ ꯑꯗꯨ ꯑꯩꯈꯣꯏ ꯀ꯭ꯌꯨꯁ ꯍꯪꯕꯗꯣ ꯀ꯭ꯨ ꯗ ꯑꯗꯨꯝ ꯁꯥꯡ ꯁꯥꯡꯔꯒ ꯑꯩꯈꯣꯏ ꯃꯣꯔꯅꯤꯡꯗ ꯆꯠꯂꯦ ꯏꯚꯅꯤꯡ ꯄꯨꯡ ꯊ꯭ꯔꯤꯒꯨꯝꯕꯗꯨꯗ ꯍꯜꯂꯛꯑꯦ ꯇꯋꯦ ꯑꯩꯈꯣꯏꯀꯣ ꯉꯁꯤ ꯂꯣꯏꯅꯃꯛ ꯑꯩꯈꯣꯏꯒꯤ ꯐꯦꯃꯤꯂꯤꯁꯦ ꯋꯥꯈ꯭ꯔꯕ ꯃꯥꯁꯨ ꯋꯥꯈ꯭ꯔꯕ ꯃꯥꯒꯤꯁꯨ ꯐꯤꯚꯔ ꯑꯗꯨꯝ ꯂꯥꯛꯄ ꯑꯗꯨ ꯍꯤꯗꯥꯛ ꯀꯥꯞꯄꯤꯕꯒꯤ ꯑꯗꯨ ꯑꯩꯈꯣꯏ ꯃꯌꯥꯝ ꯉꯁꯤ ꯌꯨꯝꯗ ꯂꯩꯒꯦ ꯍꯥꯏꯅ ꯂꯩꯅꯦ
ꯑꯥ ꯀꯔꯤ ꯍꯣꯁꯄꯤꯇꯥꯜꯗꯅꯣ
ꯑꯦ ꯑꯩꯈꯣꯏ ꯔꯤꯝꯁꯇ ꯆꯠꯂꯦ ꯃꯁꯤ ꯍꯌꯦꯡ ꯉꯔꯥꯡꯗꯣ ꯃꯤ ꯌꯥꯝꯕꯒꯣ
ꯎꯝ ꯑꯗꯣ ꯔꯤꯝꯁꯇ ꯔꯤꯝꯁꯀꯤ ꯐꯨꯜꯐꯣꯝꯁꯦ ꯔꯤꯖꯅꯦꯜ ꯏꯟꯁꯇꯤꯇ꯭ꯌꯨꯠ ꯑꯣꯐ ꯃꯦꯗꯤꯀꯦꯜ ꯁꯥꯏꯟꯁ ꯍꯥꯏꯕꯅꯤꯀꯣ
ꯍꯣꯏ ꯍꯣꯏ
ꯁꯦ ꯌꯥꯝꯅ ꯊꯥꯏꯅ ꯍꯥꯏꯕꯗꯤ ꯆꯍꯤ ꯇꯔꯥ ꯃꯃꯥꯡꯗꯒꯤ ꯂꯩꯔꯝꯕ ꯂꯥꯏꯌꯦꯡꯕꯒꯤ ꯃꯑꯣꯡꯗꯨꯒ ꯍꯧꯖꯤꯛꯅ ꯀꯔꯤ ꯍꯥꯏꯗꯤ ꯑꯦꯅꯤ ꯐꯒꯠꯄ ꯂꯩꯕ꯭ꯔꯥ ꯅꯠꯇ꯭ꯔꯒ ꯃꯍꯧꯁꯥꯒꯤ ꯑꯗꯨꯝ ꯊꯥꯏꯅꯒꯤꯗꯣ ꯁꯔꯀꯥꯔꯒꯤꯅꯦ ꯍꯥꯏ ꯍꯥꯏꯕꯗꯣ ꯑꯗꯨꯝ ꯑꯣꯏꯕ꯭ꯔꯥ ꯀꯃꯥꯏꯅ
ꯑꯥ ꯑꯩꯗꯤꯀꯣ ꯑꯦꯛꯁꯄꯤꯔꯤꯌꯦꯟꯁꯇ ꯍꯥꯟꯅꯒꯤ ꯑꯦꯛꯁꯄꯤꯔꯤꯌꯦꯟꯁꯁ ꯑꯩꯗꯤ ꯂꯩꯇꯦ ꯑꯁꯦꯡꯕꯗꯤ ꯑꯩꯗꯤ ꯑꯗꯨꯝ ꯆꯠꯇꯦꯕ ꯑꯗꯨꯗ ꯃꯤꯅ ꯍꯥꯏꯕꯗꯤ ꯍꯧꯖꯤꯛꯇꯤ ꯑꯁ ꯌꯥꯝ ꯆꯥꯎꯈꯠꯈ꯭ꯔꯦ ꯍꯥꯏꯌꯦꯅꯦ ꯑꯗꯨ ꯑꯩꯁꯨ ꯆꯠꯂꯦ ꯑꯗꯨ ꯋꯥꯔꯗꯁꯤꯡꯗꯣ ꯑꯅꯥꯎ ꯑꯅꯕ ꯌꯥꯝ ꯂꯩꯈ꯭ꯔꯦ ꯑꯗꯨ ꯑꯩꯅ ꯑꯁ ꯑꯩꯗꯤ ꯗꯦꯜꯂꯤꯗ ꯑꯗꯨꯝ ꯀꯣꯏꯅ ꯂꯩꯈ꯭ꯔꯕꯒꯤ ꯄ꯭ꯔꯥꯏꯚꯦꯠ ꯍꯣꯁꯄꯤꯇꯥꯜꯁꯨ ꯑꯦꯛꯁꯄꯤꯔꯤꯦꯟꯁ ꯂꯩꯑꯦ ꯒꯣꯔꯔꯃꯦꯟꯒꯤꯁꯨ ꯑꯦꯛꯁꯄꯤꯔꯤꯦꯟꯁ ꯂꯩꯑꯦ ꯑꯗꯨ ꯑꯣꯏꯔꯁꯨ ꯑꯁꯤ ꯔꯤꯝꯁꯅ ꯈ꯭ꯋꯥꯏꯗꯒꯤ ꯆꯥꯎꯧꯕꯅꯤ ꯆꯥꯎꯧꯕꯁꯤꯕꯨ ꯀꯣ ꯂꯩꯀꯥꯏ ꯑꯃꯁꯨ ꯂꯧꯅꯤꯍꯦ ꯃꯣꯏꯒꯤ ꯖꯒꯥꯁꯤ ꯑꯩꯅꯪ ꯉꯛꯈ꯭ꯔꯕ ꯎꯔꯣꯒꯣ ꯑꯩꯗꯤ ꯑꯦꯛꯁꯄꯤꯔꯤꯌꯦꯟꯁ ꯂꯩꯇꯦ ꯁꯤ ꯔꯤꯝꯁꯇꯁꯨ ꯀꯣ ꯉꯔꯥꯡꯅ ꯊ꯭ꯔꯤ ꯇꯥꯏꯝꯁꯔ ꯑꯗꯨ ꯑꯗꯨꯒꯨꯝꯕ ꯉꯥꯛꯇꯅꯤ ꯑꯗꯨ ꯑꯣꯏꯔꯁꯨ ꯑꯩ ꯖ ꯁꯤꯗꯤ ꯋꯥꯣꯠ ꯋꯥ
ꯇꯧꯕꯅꯦ ꯃꯣꯏꯒꯤ ꯃꯗꯨꯒꯤꯗꯨꯣꯗꯪ ꯅꯠꯇꯅꯀꯣ ꯃꯄꯥꯟ ꯊꯣꯛꯄ ꯀꯥꯟꯗ ꯅꯪ ꯃꯄꯥꯟꯒꯤ ꯀꯦꯝꯄꯁ ꯃꯅꯨꯡꯗꯤ ꯑꯣꯏꯗꯣꯏꯕ ꯑꯗꯨꯒ ꯃꯌꯥꯝ ꯂꯩꯕꯅꯦ ꯑꯁ ꯆꯥꯎ ꯈꯨ ꯆꯥꯎꯕꯅꯦ ꯑꯗꯣ ꯉꯁꯤꯗꯤ ꯌꯨꯝꯗ ꯂꯩꯔꯅꯦꯕꯀꯣ ꯑꯗꯨ ꯑꯁꯣꯝꯅ ꯗꯦꯜꯂꯤꯗ ꯂꯩꯔꯝꯃꯦ ꯍꯥꯏ ꯁꯦ ꯆꯍꯤ ꯀꯌꯥꯃꯨꯛ ꯂꯩꯔꯝꯕꯅꯣ ꯑꯗꯨꯒ ꯀꯔꯤ ꯊꯕꯛ ꯇꯧꯔꯝꯕꯅꯣ ꯑꯗꯨꯒ ꯑꯗꯨꯒ ꯆꯍꯤ ꯀꯔꯤ ꯃꯐꯝꯗ ꯂꯩꯕꯅꯣ ꯑꯗꯨꯝ ꯈꯤꯇꯪ ꯊꯝꯕꯤꯌꯣꯅꯦ ꯑꯗꯨꯒꯤ ꯃꯇꯥꯡꯗ
ꯑ ꯑꯥ ꯍꯣꯏ ꯑꯩꯗ ꯍꯥꯏꯕ ꯌꯥꯏ ꯑꯩꯗ ꯑꯁ ꯑꯩꯗꯤ ꯂꯩꯕ ꯀꯨꯏꯈ꯭ꯔꯕꯅꯤꯍꯦ ꯑꯩ ꯍꯦꯛ ꯒ꯭ꯔꯦꯖꯨꯑꯦꯁꯟ ꯍꯧꯕ ꯀꯥꯟꯗ ꯆꯠꯂꯦ ꯆꯠꯂꯒ ꯑꯗꯨ ꯒ꯭ꯔꯦꯖꯨꯑꯦꯁꯟꯁꯨ ꯇꯧꯈ꯭ꯔꯦ ꯃꯥꯁꯇꯔꯁꯨ ꯇꯧꯈ꯭ꯔꯦ ꯆꯇ꯭ꯔ ꯂꯣꯏꯔꯒ ꯑꯃꯨꯛꯀ ꯍꯣꯏ ꯑꯗ ꯑꯗꯨ ꯃꯥꯁꯇꯔ ꯂꯣꯏꯔꯒ ꯀꯔꯤꯅꯣ ꯊꯕꯛꯁꯨꯁꯨ ꯐꯥꯏꯅꯥꯟꯁ ꯀꯝꯄꯅꯤꯒꯨꯝꯕꯗꯀꯣ ꯊꯕꯛꯁꯨ ꯇꯧꯔꯝꯃꯦ ꯆꯍꯤ ꯃꯉꯥ ꯁꯨꯈ꯭ꯔꯕꯅꯤ ꯑꯩꯒꯤ ꯊꯕ ꯇ ꯍꯧꯖꯤꯛ ꯑꯍ ꯅꯣꯏ ꯀ꯭ꯔꯦꯁꯁꯨ
ꯊꯕꯛꯇ ꯑꯍꯟ ꯑꯉꯥꯡ ꯂꯩꯇ ꯑꯗꯨꯦꯗꯥ ꯑꯗꯨꯕꯨꯗꯤꯀꯣ
ꯎꯝ ꯑꯩꯅ ꯔꯤꯖꯥꯏꯟ ꯇꯧꯊꯣꯛꯈ꯭ꯔꯦꯗ ꯋꯥꯟ ꯌꯔ ꯁꯨꯒꯗꯧꯔꯦ ꯔꯤꯖꯥꯏꯟ ꯇꯧꯈ꯭ꯔꯕꯁꯨ
ꯑꯣ ꯀꯔꯤ ꯊꯕꯛ ꯑꯣꯏꯅ ꯇꯧꯔꯝꯕꯅꯣ
ꯐꯥꯏꯅꯥꯟꯁꯇ ꯀꯣ ꯑꯗꯨ ꯅꯪ ꯖꯦꯟ ꯄꯦꯒꯨꯝꯕ ꯈꯪꯕ꯭ꯔꯥ ꯋꯤꯄ꯭ꯔꯣꯒꯨꯝꯕ ꯈꯪꯕ꯭ꯔꯥ
ꯍꯣꯏ ꯇꯥꯏ
ꯑꯗꯨ ꯋꯤꯄ꯭ꯔꯣꯗ ꯑꯩꯆ ꯑꯔ ꯑꯣꯏꯅꯁꯨ ꯂꯩꯕꯤꯌꯦ ꯍ꯭ꯌꯨꯃꯦꯟ ꯔꯤꯁꯣꯔꯁꯀꯤ ꯗꯤꯄꯥꯔꯠꯃꯦꯟꯗꯀꯣ
ꯑꯥ ꯑꯥ ꯑꯥ
ꯎꯝ ꯑꯗꯨꯒ ꯖꯦꯝꯄꯦꯛꯛꯇ ꯇꯧꯕ ꯀꯥꯟꯗ ꯐꯥꯏꯅꯥꯟꯁꯀꯤ ꯕꯦꯡꯀꯤꯡ ꯁꯥꯔꯚꯤꯁ ꯑꯃ ꯇꯧꯋꯦ
ꯑꯥ
ꯇ ꯇꯔ
ꯑꯁꯣꯝ ꯅꯔꯁ ꯑꯣꯏꯕ꯭ꯔꯅ ꯈꯟꯕ ꯑꯩꯗꯤ ꯅꯔꯁ
ꯑꯥ ꯅꯠꯇꯦ ꯅꯔꯁ ꯑꯣꯏꯗꯦ ꯍꯣꯏ ꯑ ꯑꯩ ꯑꯩꯁꯦ ꯀꯔꯤꯅꯣ ꯊꯥꯅꯤꯡꯕꯅꯦꯕ ꯐꯥꯔꯁꯇ ꯑꯦꯝ ꯕꯤ ꯕꯤ ꯑꯦꯁꯒꯨꯝꯕ ꯇ꯭ꯔꯥꯏ ꯇꯧꯅꯤꯡꯕꯅꯦꯕ ꯍꯦꯠ ꯀ꯭ꯂꯥꯁ ꯇꯨꯋꯦꯜꯐ ꯂꯣꯏꯔꯒ ꯑꯗꯨꯀꯥꯟꯗ ꯑꯩꯈꯣꯏꯒꯤ ꯏꯃꯨꯡꯁꯦ ꯑꯩꯈꯣꯏꯒꯤ ꯏꯃꯨꯡꯁꯦ ꯃꯤ ꯌꯥꯝꯕꯅꯦ
ꯑꯣ ꯑꯉꯥꯡ ꯀꯌꯥꯅꯣ
ꯑꯁ ꯑꯩ ꯀꯣ ꯑꯩꯒꯤ ꯁꯤꯁꯇꯔ ꯃꯉꯥ ꯂꯩꯕꯅꯤꯅ ꯑꯩꯒꯤ ꯁꯤꯁꯇꯔ ꯃꯉꯥ ꯑꯗꯨ ꯑꯩꯅ ꯁꯤꯁꯇꯔ ꯅꯨꯄꯤꯁꯤꯡꯕꯨꯗꯤ ꯑꯩꯅ ꯌꯪꯒꯦꯁ ꯑꯣꯏꯕ ꯐꯦꯃꯤꯂꯤꯗ ꯑꯗꯨꯒ ꯅꯨꯄꯥ ꯑꯍꯨꯝ ꯑꯗꯨ ꯑꯩꯒꯤ ꯑꯌꯥꯝꯕ ꯑꯃꯅ ꯑꯦꯁꯤꯁꯇꯦꯟ ꯄ꯭ꯔꯣꯐꯦꯁꯔ ꯑꯣꯏꯌꯦ ꯑꯗꯨꯃꯅ ꯑꯩꯩꯕꯗꯨ ꯌꯦꯡꯁꯤꯟꯂꯒꯂꯦꯕ
ꯏꯌꯥꯝꯕꯒꯤ ꯃꯃꯤꯡꯗꯣ ꯀꯔꯤ ꯀꯅꯥꯅꯣ
ꯑꯁ ꯑꯁꯤꯗ ꯑꯗꯨꯝ ꯍꯥꯏꯕ ꯌꯥꯗꯦꯗ
ꯑꯣ ꯑꯣ ꯑꯣ ꯑꯣ ꯑꯣꯀꯦ ꯑꯣꯀꯦ ꯑꯥ ꯌꯥꯔꯦ ꯌꯥꯔꯦ
ꯗꯦꯛꯁ ꯨꯝꯃꯟꯗ ꯊꯥꯔ
ꯑ ꯑ ꯑ ꯑ ꯍ
ꯑꯗꯨꯃꯅ ꯑꯣꯏꯔꯒ ꯑꯩꯕꯨꯁꯨ ꯑꯩꯒꯤ ꯁꯤꯁꯇꯔꯁꯤꯡꯕꯨꯁꯨ ꯑꯗꯨꯝ ꯏꯃꯥ ꯏ ꯄꯥꯗꯨꯁꯨ ꯌꯦꯡꯕꯀꯣ ꯑꯗꯨ ꯃꯥꯁꯨ ꯌꯥꯝ ꯋꯥꯈ꯭ꯔꯕꯅꯦꯕ ꯑꯗꯨꯒꯤ ꯑꯗꯨꯀꯥꯟꯗ ꯀꯔꯤꯅꯣ ꯄꯩꯁꯥꯁꯨ ꯆꯦꯟꯕ ꯑꯗꯨꯒꯤ ꯑꯩꯗꯣ ꯑꯁ ꯌꯥꯔꯦ ꯑꯗꯨꯗꯤ ꯑꯩ ꯅꯣꯔꯃꯦꯜ ꯒ꯭ꯔꯦꯖꯨꯑꯦꯁꯟ ꯆꯠꯈ꯭ꯔꯕꯦ ꯑꯩ ꯏꯪꯂꯤꯁꯁꯨ ꯄꯥꯝꯕ ꯑꯗꯨ ꯏꯪꯂꯤꯁ ꯂꯧꯈ꯭ꯔꯒꯦ ꯍꯥꯏꯅ ꯑꯩꯅ ꯏꯪꯂꯤꯁ ꯂꯧꯊꯣꯛꯈ꯭ꯔꯕꯀꯣ ꯑꯗꯨ ꯑꯗꯒꯤ ꯃꯥꯁꯇꯔꯁꯨ ꯑꯗꯨꯝ ꯇꯧ ꯅꯪ ꯈꯪꯕ꯭ꯔꯥ ꯗꯤ ꯌꯨꯗ ꯖꯛꯀꯦ ꯍꯨꯔꯁꯟ ꯍꯥꯏꯕꯤꯗꯣ ꯈꯪꯕ꯭ꯔꯥ ꯑ ꯑꯗꯨꯗ ꯇꯥꯃꯤꯅꯦ ꯅꯪꯁꯨ ꯑꯦꯛꯁꯄꯤꯔꯤꯌꯦꯟꯁ ꯂꯩꯕ꯭ꯔꯥ
ꯑꯩꯁꯨ ꯍꯣꯏ ꯑꯗꯨꯝ ꯂꯩꯔꯛꯄꯅꯦ ꯑꯗꯨꯒꯤ ꯈꯪ ꯑꯗꯨꯝ
ꯑꯣ ꯅꯪꯁꯨ ꯗꯦꯂꯤꯗ ꯂꯩꯔꯝꯕ꯭ꯔꯥ ꯑꯣ ꯀ꯭ꯔꯤ ꯀꯣꯂꯦꯖꯇ ꯇꯝꯃꯤꯅꯣ
ꯑꯩꯗꯤ ꯀꯣꯂꯦꯖ ꯅꯠꯇꯦꯗ ꯑꯩ ꯊꯕꯛ ꯇꯧꯕ ꯂꯥꯛꯄꯅꯤꯅ
ꯑꯗꯨ ꯀꯔꯤ ꯊꯕꯛ ꯇꯧꯋꯦ
ꯑꯩꯗ ꯀꯩꯅꯣꯗ ꯃꯤꯅꯤꯁꯇ꯭ꯔꯤ ꯑꯣꯐ ꯑꯔꯕꯟ ꯗꯦꯕꯂꯞꯃꯦꯟꯗꯀꯣ ꯍꯥꯎꯖꯤꯡ ꯑꯦꯟ ꯑꯥꯔꯕꯟ ꯑꯦꯐꯤꯌꯔꯁꯇ ꯑꯩꯗꯣ ꯀꯩꯅꯣ ꯑꯣꯏꯔꯝꯕꯅꯦ ꯑꯩ ꯍꯧꯖꯤꯛ ꯔꯤꯖꯥꯏꯟ ꯇꯧꯔꯒ ꯊꯣꯛꯈ꯭ꯔꯦ ꯑꯩꯁꯨ
ꯑꯣꯝ
ꯈꯤꯇꯪ ꯅꯨꯡꯉꯥꯏꯇꯕꯀꯣ
ꯎꯝ
ꯑꯦꯛꯖꯥꯝ ꯑꯇꯣꯞꯄ ꯈꯔ ꯊꯥꯒꯦꯅꯁꯨ ꯈꯟꯕꯀꯣ
ꯑ ꯑꯣ ꯍꯣꯏ ꯃꯇꯝ ꯂꯩꯗ꯭ꯔꯤꯉꯩꯗ ꯇꯧꯧꯕꯅꯦ ꯃꯇꯝꯁꯦ ꯄꯪꯆꯠ ꯆꯕꯅꯦ ꯍꯧꯖꯤꯛꯀꯥꯟꯗꯤ ꯆꯠꯄꯁꯨ ꯈꯪꯗꯕꯅꯦ ꯎꯝ ꯍꯣꯏ ꯇꯨꯅꯦ ꯑꯩꯈꯣꯏꯅꯗꯤ ꯑꯩꯈꯣꯏꯅ ꯑꯄꯥꯝꯕ ꯂꯣꯏꯅꯃꯛ ꯇꯧꯕ ꯌꯥꯕꯅꯤ ꯍꯥꯏꯅ ꯈꯜꯂꯦꯀꯣ ꯐꯥꯔꯁꯇꯗꯤ ꯑꯗꯨꯝ ꯑꯩꯈꯣꯏꯅ ꯍꯦꯛ ꯊꯕꯛ ꯖꯣꯏꯟ ꯇꯧꯈ꯭ꯔꯦ ꯍꯥꯏꯔꯗꯤ ꯃꯇꯝꯗꯣ ꯆꯠꯄ ꯌꯥꯗꯕꯕꯥ ꯑꯗꯨ ꯍꯦꯛ ꯊꯕꯛ ꯇꯧꯈ꯭ꯔꯦ ꯍꯥꯏꯕꯗꯨ ꯑꯦꯅꯤ ꯇꯥꯏꯝ ꯀꯨꯏ ꯇꯧꯕꯁꯨ ꯌꯥꯗꯦ ꯑꯗꯨꯝ ꯀꯔꯤꯅꯣ ꯃꯔꯛ ꯃꯔꯛꯇꯗꯤ ꯑꯩꯈꯣꯏ ꯖꯦꯜꯗꯒꯨꯝꯕ ꯂꯩꯕꯀꯣ ꯍꯥꯏꯕꯗꯤ ꯆꯪ ꯆꯪꯕ ꯀꯥꯟꯗ ꯊꯣꯛꯄ ꯉꯝꯗꯕꯁꯨ ꯂꯩꯕꯅꯦꯕ
ꯃꯥꯅꯦ ꯃꯥꯅꯦ ꯃꯥꯅꯦ
ꯑꯗꯨꯒꯤ ꯑꯩꯅ ꯑꯉꯥꯡꯁꯤꯡ ꯁꯤꯡꯕꯨ ꯋꯥꯔꯤ ꯁꯥꯔꯗꯤ ꯑꯁ ꯅꯣꯏ ꯑꯦꯛꯖꯥꯝ ꯊꯥꯒꯦ ꯍꯥꯏꯔꯗꯤ ꯊꯥꯎꯑꯣꯀꯣ ꯀꯔꯤꯁꯨ ꯇꯥꯎꯎꯅꯨꯀꯣ ꯑꯗꯨꯝ ꯍꯥꯏꯕ ꯅꯤ
ꯃꯥꯅꯦ ꯃꯥꯅꯦ ꯑꯇꯩꯗꯨꯗ ꯗꯤꯁꯇ꯭ꯔꯦꯛ ꯇꯧꯔꯗꯤꯀꯣ ꯍꯥꯏꯗꯤ ꯍꯦꯛꯇ ꯌꯥꯗꯕꯅꯦꯕꯀꯣ
ꯍꯣꯏ ꯍꯣꯏ ꯑꯗꯨꯅꯦ
ꯍꯟꯗ꯭ꯔꯦꯠ ꯄꯥꯔꯁꯦꯟ ꯍꯥꯏꯗꯤ ꯄꯤꯕ ꯉꯝꯗꯕꯗꯣ ꯑꯗꯨꯃꯥꯏꯅ ꯑꯣꯏꯕꯅꯤ
ꯇꯨ ꯍꯟꯗ꯭ꯔꯦꯠ ꯄꯥꯔꯁꯦꯟ ꯄꯤꯅꯤꯡꯉꯥꯏ ꯑꯩꯗꯤ ꯑꯩ ꯒ ꯑꯍꯨꯝꯗ ꯂꯩꯈ꯭ꯔꯦ ꯑꯩꯅ ꯐꯥꯔꯁꯇ ꯀꯣ ꯑꯩ ꯒ꯭ꯔꯦꯖꯨꯑꯦꯁꯟ ꯀꯥꯕ ꯃꯇꯝꯗ ꯑꯩꯒꯤ ꯑꯌꯥꯝꯕꯁꯨ ꯁꯨ ꯃꯥꯒꯤ ꯀꯣꯂꯦꯖ ꯅꯣꯔꯠꯇ ꯂꯩꯕ ꯑꯩꯒꯤꯁꯨ ꯅꯣꯔꯠꯇ ꯑꯗꯨꯝ ꯅ꯭ꯌꯨ ꯗꯦꯜꯂꯤꯅꯤꯅ ꯑꯗꯨ ꯆꯠꯂꯦ ꯑ ꯥꯟꯙꯤꯕꯤꯍꯥꯔ ꯈꯪꯉꯦꯀꯣ
ꯈꯪꯉꯦ ꯈꯪꯉꯦ
ꯍꯥ ꯑꯗꯨꯗꯂ ꯏꯔꯝ ꯆꯍꯤ ꯑꯍꯨꯝ ꯒꯥꯟꯙꯤ ꯕꯤꯍꯥꯔꯗ ꯂꯩꯕꯅꯦ ꯑꯩ ꯑꯗꯨꯒ ꯆꯍꯤ ꯑꯗꯨꯒ ꯑꯩ ꯏꯅꯥꯎ ꯑꯃꯁꯨ ꯂꯥꯛꯈ꯭ꯔꯦ ꯏꯅꯥꯎ ꯑꯃ ꯂꯥꯛꯄ ꯀꯥꯟꯗ ꯃꯥꯒꯤ ꯑꯦꯠꯃꯤꯁꯟ ꯐꯪꯕꯗꯣ ꯁꯥꯎꯠꯇꯠꯇ ꯐꯪꯕꯀꯣ ꯁꯥꯎꯠ ꯗꯦꯜꯂꯤ ꯗ ꯐꯥꯡꯕꯒꯤ ꯑꯩꯈꯣꯏ ꯑꯅꯤ ꯑꯩꯒꯤ ꯑꯌꯥꯝꯕꯗꯤ ꯑꯃꯨꯛꯀꯣ ꯃꯅꯤꯄꯨꯔ ꯒꯣꯔꯔꯃꯦꯟꯗꯀꯣ ꯊꯕꯛ ꯐꯪꯈ꯭ꯔꯕ ꯑꯗꯨꯒꯤ ꯃꯥꯗꯤ ꯌꯨꯝ ꯊꯣꯛꯈ꯭ꯔꯦ ꯑꯗꯨꯀꯥꯟꯗ ꯑꯩꯒꯤ ꯏꯅꯥꯎꯒ ꯑꯥꯗ ꯆꯤꯔꯥꯛ ꯗꯦꯂꯤ ꯍꯥꯏꯅꯀꯣ ꯑꯗꯨꯒꯥꯏꯗ ꯁꯤꯞ ꯇꯧꯈ꯭ꯔꯦ ꯃꯥꯒꯤ ꯀꯣꯂꯦꯖꯀꯤ ꯃꯅꯥꯛꯇ ꯑꯗꯨꯁꯤꯞ ꯇꯧꯔꯒ ꯀ ꯑꯗꯨꯗ ꯂꯩ ꯂꯩꯔꯒ ꯑꯃꯨꯛꯀ ꯅꯣꯠ ꯅꯣꯠꯇ ꯑꯃꯔꯛ ꯁꯤꯞ ꯇꯧꯕ ꯇꯧꯋꯦ ꯃꯥ ꯍꯦꯛ ꯒ꯭ꯔꯦꯖꯨꯋꯦꯁꯟ ꯂꯣꯏꯕ ꯀꯥꯟꯗꯀꯣ ꯅꯣꯔꯠ ꯑꯁꯤ ꯔꯥꯔꯤꯗꯤ ꯅꯠꯇꯕ ꯁꯝ ꯒꯔ ꯍꯥꯏꯅꯀꯣ ꯑꯗꯨꯗꯁꯨ ꯁꯨ ꯆꯍꯤ ꯑꯃꯔꯛ ꯂꯩꯔꯒ ꯑꯩꯒꯤ ꯊꯕꯛꯅꯁꯨ ꯌꯥꯗꯕꯒꯤ ꯑꯃꯨꯛꯀ ꯆꯤꯔꯥꯛ ꯗꯦꯂꯤ ꯑꯩꯈꯣꯏꯅ ꯂꯩꯕ ꯃꯐꯝꯗꯨꯗ ꯆꯠꯂꯒ ꯂꯩꯕꯅꯦ
ꯑꯥ ꯑꯥ
ꯆꯤꯔꯥꯛ ꯗꯦꯂꯤꯗ ꯂꯩ ꯂꯩꯔꯒ ꯇꯣꯛꯈ꯭ꯔꯕꯅꯤꯗ ꯎꯝ ꯃꯇꯝ ꯂꯣꯏꯔꯒꯀꯣ
ꯑꯗꯨꯗꯤ ꯑꯦꯛꯁꯄꯤꯔꯤꯌꯦꯟꯁ ꯌꯥꯝ ꯂꯩꯈ꯭ꯔꯦꯀꯣ ꯗꯅꯦꯒꯤꯗꯤ
ꯑꯩꯈꯣꯏ ꯗꯦꯜꯂꯤꯒꯤꯁꯦ ꯃꯐꯝꯁꯦ ꯂꯣꯏꯅꯃꯛ